ꯍꯥꯎ ꯇꯥꯔꯕꯣ
ꯇꯥꯔꯦ
ꯀꯩꯗꯧꯔꯝꯃꯤꯅꯣ
ꯑꯩ ꯆꯥꯛ ꯇꯣꯛꯄꯒꯤ ꯁꯨꯝ ꯂꯩꯔꯝꯕꯅꯦ ꯅꯪꯗꯤ
ꯑꯦ ꯑꯩꯁꯨ ꯁꯨꯝ ꯂꯩꯔꯝꯕꯅꯦ ꯀꯩ ꯏꯟꯖꯥꯡ ꯆꯥꯈ꯭ꯔꯕ ꯅꯗꯤ
ꯑꯁ ꯉꯁꯤꯗꯤ ꯃꯥꯏꯔꯦꯟ ꯊꯣꯡꯕ ꯑꯣꯏꯅ ꯆꯥꯔ‌ꯦꯅꯦ ꯅꯨꯡꯗꯥꯡꯗ
ꯀꯥꯏꯗꯩ ꯃꯥꯏꯔꯦꯟ ꯅꯣꯏꯗꯤ
ꯑꯦ ꯏꯨꯗꫭꯝ ꯆꯥꯍꫭꯏ ꯍꯤꯡꯡꯒꯣꯟꯗ ꯃꯥꯏꯔꯦꯟ ꯊꯥꯏꯌꯦ ꯑꯗꯣ ꯏꯃꯥꯅ ꯆꯥꯗ ꯀꯨꯏꯔꯦꯅ ꯃꯥꯏꯔꯟ ꯑꯃ ꯂꯩꯔꯒ ꯊꯣꯡꯉ ꯆꯥꯕ
ꯑꯣ ꯃꯥꯏꯔꯦꯟ ꯈꯛꯇ ꯊꯣꯡꯉꯤꯔꯣ ꯀꯩꯀꯩ ꯍꯥꯞꯀꯦ
ꯃꯥꯏꯔꯦꯗ ꯀꯩꯅꯣ ꯊꯣꯡꯉꯤꯖ‌ꯦ ꯃꯥꯏꯔꯦꯟꯗꯣ ꯂꯩꯔꯦꯗꯅ ꯃꯔꯣꯛ ꯑꯇꯦꯛꯄ ꯇꯧꯔꯦ ꯁꯤꯡ ꯃꯅꯥ ꯍꯥꯞꯄꯦ ꯑꯗꯨꯗꯒꯤꯗꯤ ꯇꯨꯡꯍꯟꯕꯤ ꯑꯉꯧꯕꯗꯣ ꯈꯔ ꯍꯥꯞꯆꯜꯂꯒ ꯊꯥꯡꯖꯤꯡ ꯁꯤꯡꯖꯨ ꯁꯨꯖꯤꯟꯕꯗꯨꯗꯤ ꯐꯖꯔꯦꯗꯅꯥ ꯑꯗꯨꯝ
ꯎꯝ ꯃꯥꯏꯔꯦꯟꯗꯤ ꯑꯩꯈꯣꯏ ꯃꯥꯏꯔꯦꯟ ꯃꯈꯜ ꯃꯌꯥꯝ ꯂꯩꯗꯅ ꯆꯤꯡꯗꯒꯤ ꯆꯤꯅꯥꯎꯁꯤꯡꯅ ꯊꯥꯕ ꯃꯥꯏꯔꯦꯟ ꯑꯩ ꯈꫭꯏꯒꯤꯗ ꯊꯥꯕ ꯃꯥꯏꯌꯔ‌ꯦꯟ ꯗꯤ ꯆꯔꯥ ꯃꯥꯔꯒꯔꯦ ꯀꯔꯝꯕ ꯃꯥꯔ ꯑꯣꯏꯦ
ꯑꯗꯨꯝ ꯃꯥꯂꯦꯝꯗꯤ ꯃꯈꯜ ꯍꯥꯏꯁꯦ ꯑꯩꯈꯣꯏꯅ ꯊꯥꯏꯅꯗꯒꯤ ꯁꯨꯝ ꯄꯥꯟꯕ ꯃꯥꯏꯔꯦꯟ ꯁꯔꯥ ꯃꯥꯏꯔꯦꯟ ꯃꯆꯥꯗꯣ
ꯑꯥ
ꯑꯗꯨꯗꯨꯅꯦꯕꯀꯣ ꯑꯩꯈꯣꯏ ꯆꯥꯏꯁꯤꯗꯤ ꯑꯗꯨꯒ ꯆꯤꯡꯗ ꯂꯩꯕ ꯃꯥꯏꯔꯦꯟ ꯑꯗꯨꯗꯤ ꯃꯣꯏ ꯅꯨꯡꯁꯥꯅ ꯑꯗꯨꯝ ꯌꯩ ꯂꯩꯕꯅꯤꯅꯀꯣ ꯃꯀꯨꯒ ꯑꯗꯨ ꯃ ꯑꯃ
ꯑ
ꯑꯗꯨꯒ ꯃꯣꯏ ꯆꯤꯡꯒꯤꯗꯨꯁꯨ ꯍꯥꯎꯕꯅꯦ ꯑꯗꯨ ꯆꯥꯎꯕꯗꯤ ꯃꯣꯏꯅ ꯍꯦꯟꯕ
ꯑꯥ
ꯃꯥꯏꯔꯦꯟ ꯍꯥꯎꯇꯕꯤ ꯑꯃꯗꯤꯗꯤ ꯂꯩꯕꯅꯦꯍꯦ ꯍꯣꯇꯦꯜꯗ ꯊꯣꯡꯅꯕ ꯍꯥꯏꯕ꯭ꯔꯤꯠ ꯍꯥꯏꯒꯗ꯭ꯔꯥ ꯃꯥꯏꯔꯦꯟꯗꯣ ꯊꯣꯡꯉꯀꯥꯟꯗ ꯅꯞꯁꯤꯜꯂꯛꯎ ꯌꯥꯗꯕ ꯍꯥꯏꯇꯥꯔꯦ ꯆꯔꯥ ꯆꯔꯥ ꯇꯥ ꯂꯩꯕ ꯃꯥꯏꯁꯨ ꯂꯩꯕꯅꯦꯕ
ꯑꯣ
ꯅꯪꯗꯤ ꯀꯩ ꯅꯪ ꯆꯥꯔꯕ
ꯆꯥꯛ ꯆꯥꯗ꯭ꯔꯤꯗ ꯑꯩꯗꯣ ꯏꯟꯁꯥꯡ ꯊꯣꯡꯁꯤꯔꯅ ꯁꯨꯝ ꯑꯆꯝꯕ ꯑꯃ ꯆꯝꯊꯣꯡ ꯑꯃ ꯊꯣꯡꯒꯔꯅ ꯊꯥꯎ ꯁꯨꯝ ꯆꯥꯕꯗ ꯊꯥꯎ ꯆꯥꯕꯗ ꯍꯦꯟꯃꯜꯂꯕ ꯑꯗꯨꯒꯤ ꯑꯆꯝꯕ ꯑꯃ ꯆꯥꯗ꯭ꯔꯦꯅ ꯁꯨꯝ ꯈꯜꯂꯝꯃꯤ
ꯑꯣꯏꯅ ꯑꯝꯕꯗꯤꯗꯣ ꯃꯔꯛ ꯃꯔꯛꯇ ꯆꯥꯊꯣꯛꯊꯗꯦꯀꯣ ꯍꯛꯆꯥꯡꯁꯦ ꯊꯥꯎ ꯆꯥꯔꯗꯤ ꯐꯔꯛꯑꯣꯏꯗꯣꯏꯅꯦꯕ
ꯍꯨꯅꯦ ꯏꯁꯥ ꯑꯩꯗꯣ ꯀꯩꯅꯣꯗ ꯏꯃꯥꯟꯅꯕꯒꯤ ꯃꯌꯨꯝꯗ ꯃꯣꯏ ꯃꯤ ꯂꯩꯒꯗ ꯏꯃꯥꯟꯅꯕꯒ ꯂꯩꯃꯤꯟꯅꯩꯌꯦ
ꯅꯣꯏꯌꯥ ꯀꯌꯥ ꯂꯩꯅꯣ ꯄꯨꯂꯥꯎ
ꯑꯩꯣꯏꯕꯥꯅꯤ ꯈꯛꯇ ꯂꯩꯕꯅꯤꯗ ꯍꯥꯏꯗꯤ ꯃꯣꯏꯒꯤ ꯃꯌꯨꯝꯗꯅꯤ ꯂꯩꯕꯅꯤꯅꯀꯣ
ꯎꯝ
ꯏꯁꯥꯁꯦ ꯍꯥꯟꯅꯗꯒꯤ ꯃꯌꯥꯝ ꯅꯣꯏꯈꯜꯂꯦꯕ ꯃꯥ ꯀꯦ ꯗꯣ ꯏꯃꯥꯟꯉꯩ ꯉꯁꯥꯏꯁꯨ ꯏꯃꯥꯟꯅꯕ ꯑꯃ ꯂꯥꯛꯑꯝꯃꯦ ꯑꯩ ꯏꯅꯥꯛꯇ ꯂꯥꯛꯏꯅꯤꯅ
ꯑꯥ
ꯏꯁꯅꯤꯥꯗꯣ ꯃꯌꯥꯝ ꯅꯣꯏꯃꯟꯈ꯭ꯔꯦ ꯈꯣꯠꯃꯟꯈ꯭ꯔꯦ ꯋꯥꯗꯣ ꯍꯦꯛ ꯈꯃꯟꯕ ꯂꯩꯇꯕ ꯀꯨꯏꯔꯦꯗꯣ ꯃꯣꯏ ꯃꯌꯥꯝꯒꯤ ꯃꯣꯏ ꯃꯌꯥꯝꯗꯣ ꯁꯛꯁꯦ ꯎꯠꯇꯕꯤꯗꯅꯤ ꯂꯣꯜꯂ ꯂꯩꯔꯛꯏꯁꯦ ꯎꯝ
ꯅꯪꯅ ꯁꯛ ꯂꯣꯠꯇꯕꯤꯗ ꯅꯁꯥ ꯅꯣꯏꯃꯛ ꯀꯩꯀꯩ ꯊꯕꯛ ꯇꯧꯔꯨꯔꯒꯦ
ꯀꯩꯝ ꯇꯧꯗꯦꯗ ꯁꯨꯝ ꯃꯄꯥꯟ ꯊꯣꯛꯇꯕꯤ ꯁꯥꯟꯅ ꯈꯣꯠꯅꯕ ꯇꯧꯗꯕꯤ ꯑꯗꯨꯝ ꯆꯥꯔ ꯊꯛꯑ ꯆꯥꯔ ꯊꯛꯑ ꯐꯃꯨꯡꯗ ꯑꯗꯨꯝ ꯇꯨꯝꯃ ꯆꯥꯔ ꯇꯨꯝꯃ ꯆꯥꯔ ꯂꯩꯕꯒꯤ ꯃ ꯈꯦꯠꯄꯅꯤꯕ
ꯑꯣ ꯍꯧꯖꯤꯛꯁꯦ ꯅꯪ ꯍꯥꯟꯅ ꯁꯥꯟꯅꯔꯕꯗꯣ ꯁꯥꯟꯅꯕ ꯇꯣꯛꯈ꯭ꯔꯕꯣ
ꯑꯕꯂ ꯄꯦ ꯄꯦꯗꯤ ꯑꯩꯈꯣꯏ ꯂꯩꯔꯤꯕ ꯃꯐꯝꯁꯤꯒꯤ ꯑꯅꯛꯄꯗ ꯁꯥꯟꯅꯕꯗꯣ ꯅꯨꯡꯉꯥꯏꯇꯕ ꯍꯥꯏꯇꯥꯔꯦ ꯅꯨꯡꯉꯥꯏꯇꯕꯗꯤ ꯕꯣꯜ ꯁꯥꯟꯅꯕ ꯃꯇꯝꯗ ꯍꯥꯏꯗꯤ ꯐꯨꯕꯒꯤ ꯈꯛꯇ ꯈꯜꯂꯒ ꯁꯥꯟꯅꯕꯁꯦ ꯑꯗꯨꯝ ꯃꯣꯏ ꯑꯌꯥꯝꯕ ꯑꯣꯏꯕ ꯍꯩꯕ꯭ꯔꯁꯨ ꯍꯩꯇ ꯕꯣꯏꯒꯤ ꯇꯧꯕ꯭ꯔꯁꯨ ꯇꯧꯗ ꯑꯣ ꯃꯣꯏꯒꯤ ꯊꯣꯛꯐꯝ ꯇꯧꯋꯦꯕ ꯕꯣꯣꯟꯁꯦ ꯑ
ꯃꯣꯏ ꯁꯦꯇꯔ ꯀꯩꯀꯥ ꯑꯣꯏꯒꯗꯕꯗꯅꯤ ꯆꯝꯗꯕ
ꯕꯣꯟꯁꯦ ꯁꯥꯔ ꯀꯥꯟꯗ ꯑꯩꯅ ꯑꯩꯈꯣꯏ ꯌꯨꯝꯗꯒ ꯂꯩꯀꯥꯟꯗ ꯁꯥꯟꯅꯕꯁꯦ ꯑꯗꯨꯝ ꯉꯥꯏꯍꯥꯛꯇꯪ ꯊꯣꯛꯑ ꯁꯥꯟꯅ ꯀꯥꯟꯗ ꯍꯨꯃꯥꯡꯁꯦ ꯑꯣꯔꯣ ꯑꯣꯔꯣ ꯇꯥꯔꯒ ꯏꯁꯥꯁꯦ ꯑꯗꯨꯝ ꯅꯨꯡꯉꯥꯏꯔ ꯂꯩꯕꯅꯦꯕ ꯑꯩꯈꯣꯏ ꯁꯤꯗ ꯂꯩꯔꯤꯁꯤꯗꯤ ꯕꯣꯜꯂꯤ ꯕꯣꯜ ꯁꯥꯅꯩ ꯌꯦ
ꯑꯣ ꯑꯁ ꯑꯩꯗꯤ ꯏꯃꯥꯟꯅꯕ ꯑꯃꯅ ꯚꯣꯂꯤꯕꯣꯜ ꯑ ꯑꯥ ꯀꯩꯅꯣꯗ ꯂꯩꯔꯤꯉꯩꯗꯣ ꯍꯣꯁꯇꯦꯜ ꯂꯩꯔꯤ ꯉꯩꯗꯣ ꯎꯈꯨꯜꯖꯝꯗꯒꯤ ꯏꯃꯥꯟꯅꯕ ꯑꯃ ꯍꯣꯁꯇꯦꯜ ꯂꯩꯔꯀꯥꯟꯗ ꯈꯪꯅꯔꯤꯕꯀꯣ
ꯑꯥ
ꯃꯥꯗꯤ ꯚꯣꯂꯤꯕꯣꯜ ꯄ꯭ꯂꯦꯌꯥꯔ ꯑꯣꯏ ꯂꯩꯔꯝꯃꯦ ꯅꯣꯏ ꯈꯪꯒꯅꯤꯅꯦ ꯃꯁꯥꯒ ꯄꯥꯔꯒ ꯋꯥꯡꯕꯗꯣ
ꯃꯤ ꯀꯩꯅꯣ ꯇꯧꯕꯗꯨꯔꯣ ꯃꯤ ꯑꯃꯨꯕ ꯑꯊꯤꯕ
ꯑ ꯍꯣꯏ ꯃꯤ ꯌꯥꯝꯃꯨꯋꯥꯗꯤꯁꯨ ꯁꯨꯡ ꯅꯣꯏ ꯅꯣꯏ ꯌꯥꯗꯕ ꯑꯗꯨꯝ ꯃꯁꯥꯗꯣ ꯃꯁꯜ ꯊꯣꯛꯏꯔꯥ ꯄꯥꯕꯒꯤ ꯊꯣꯛꯏꯔꯥ ꯀꯩꯅꯣ ꯈꯪꯗꯕ ꯑꯃ ꯂꯩꯕꯗꯣ
ꯈꯪꯗꯦꯅꯦ ꯑꯗꯨꯗꯣ ꯑꯩꯈꯣꯏꯒꯗꯤ ꯈꯔ ꯄꯨꯜꯂꯝꯃꯅꯤ ꯖꯤꯝꯒ ꯁꯥꯟꯅꯩ ꯒꯥꯟ ꯌꯥꯝ ꯇꯧꯔꯝꯃꯅꯤ ꯀꯃꯥꯏꯅ ꯇꯧꯏꯅꯣ ꯑꯗꯨꯕꯣ
ꯎꯝ ꯑꯗꯨꯗꯣ ꯑꯩꯒ ꯃꯔꯛ ꯂꯩꯃꯤꯟꯅꯔꯝꯕꯗꯣ ꯆꯥꯕ ꯈꯛꯇꯅꯤ ꯃꯥꯅ ꯐꯔꯤꯁꯤꯕꯣ ꯆꯥꯅ ꯆꯥꯔꯤꯕ ꯅꯣꯏꯅ ꯅꯣꯏꯗ꯭ꯔꯤꯕꯀꯣ
ꯑꯥ
ꯑꯗꯨꯒ ꯑꯁ ꯅꯨꯄꯤꯗꯤ ꯑꯃꯨꯛ ꯇꯣꯏꯕ ꯅꯨꯄꯤꯗ ꯂꯨꯞꯄꯁꯤꯗꯤ ꯂꯣꯏꯔꯦ ꯃꯥꯅ
ꯑꯗꯨꯕꯨꯗꯤ ꯃꯥꯒꯤ ꯃꯁꯛꯇꯨꯗ ꯅꯨꯄꯤ ꯑꯃ ꯐꯪꯕꯗꯨꯗ ꯃꯊꯪ ꯅꯨꯄꯤ ꯑꯃꯅꯁꯨ ꯀꯩꯁꯨ ꯌꯥꯕꯤꯔꯛꯑꯣꯏꯕ ꯃꯥꯅ ꯍꯥꯏꯔꯨꯀꯥꯟꯗ ꯑꯗꯨꯏ ꯁꯨ ꯑꯣꯢꯔꯝ ꯕꯥ ꯌꯥꯏꯗ
ꯌꯥꯕ ꯌꯥꯗꯕꯩꯔꯗꯤ ꯈꯪꯗꯦꯕꯣ ꯅꯨꯄꯤꯁꯤꯅ ꯉꯥꯏꯍꯥꯛ ꯂꯩꯔꯒ ꯑꯃꯅ ꯑꯃꯨꯛ ꯄꯨꯜꯂꯝꯃꯅꯤꯗꯅ ꯑꯗꯨꯒ ꯐꯠ ꯇꯣꯛꯊꯣꯛꯈ꯭ꯔꯅꯤ ꯃꯥꯏ ꯁꯨꯝ ꯂꯣꯏꯅꯕꯗꯨꯅ ꯅꯨꯄꯤ ꯑꯃꯥꯗꯨꯅ ꯇꯜꯂꯛꯑꯕ ꯀꯩꯅꯣ ꯑꯗꯨ ꯇꯣꯛꯈ꯭ꯔꯅꯤꯗꯅ
ꯑꯥ
ꯑꯗꯨꯒ ꯑꯃꯥ ꯑꯃꯨꯛ ꯊꯛ ꯑꯃꯨꯛ ꯇꯧꯔꯛꯀꯅꯤ
ꯑꯥ
ꯈꯪꯗꯦ ꯀꯔꯤ ꯁꯥꯟꯅꯕ ꯃꯣꯏꯁꯦ ꯅꯨꯄꯤꯅꯗꯤ ꯈꯔ ꯉꯥꯎꯕ ꯈꯪꯗꯦꯗ
ꯑꯗꯨꯕꯨ ꯅꯣꯏ ꯍꯧꯖꯤꯛꯀꯥꯟ ꯄꯥꯎ ꯐꯥꯎꯅꯔꯤꯕ ꯃꯥꯒ
ꯃꯔꯛ ꯃꯔꯛꯇ ꯐꯥꯎꯅꯩꯌꯦ ꯃꯥ ꯍꯥꯏꯕ ꯃꯅꯤꯄꯨꯔꯁꯤꯗ ꯚꯣꯂꯤꯕꯣꯜ ꯍꯩꯕꯁꯦ ꯃꯥꯅ ꯐꯥꯁ ꯇꯥꯔꯝꯃꯤꯅꯤꯌꯦ
ꯑꯣ ꯃꯥꯅ ꯍꯥꯏ
ꯑꯥ ꯍꯧꯖꯤꯛꯇꯕꯨ ꯑꯍꯜ ꯑꯣꯏꯁꯜꯂꯛꯄꯒꯤꯅꯦ
ꯑꯥ
ꯃꯥ ꯈꯔ ꯍꯟꯕꯩ ꯋꯥꯅꯤ ꯃꯥ ꯍꯥꯏꯕ ꯃꯅꯤꯄꯨꯔꯗ ꯃꯥꯅ ꯕꯤꯅꯕ ꯃꯤ ꯂꯩꯔꯝꯗꯦ
ꯑꯣ ꯃꯁꯥꯅ ꯍꯥꯏꯖꯔꯤꯔꯕ
ꯑ ꯌꯩꯕꯗꯕꯨ ꯑꯣꯏꯔꯣ ꯑꯗꯨꯗꯒꯤꯗꯤ ꯃꯣꯏ ꯅꯝꯅꯕꯤꯗꯣ
ꯑꯝ
ꯕꯣꯜ ꯅꯝꯅꯕꯤꯗꯣ ꯄꯥꯏꯔꯀꯥꯟꯗ ꯑꯗꯨ ꯑꯣꯏꯔꯣ ꯃꯉꯣꯟꯗ ꯆꯪꯕ ꯀꯔꯤꯝ ꯂꯩꯇ꯭ꯦ ꯑꯐꯥꯎꯕ ꯄ꯭ꯂꯦꯌꯥꯔ ꯑꯃ ꯄꯨꯔꯛ ꯑꯣ ꯅꯝꯅꯖꯤ ꯃꯅꯤꯄꯨꯔꯤ
ꯑꯁ ꯃꯃꯥꯡꯒꯤ ꯑꯩꯅ ꯍꯣꯁꯇꯦꯜꯗ ꯂꯩꯔꯤꯀꯥꯟꯗ ꯃꯇꯝ ꯈꯔ ꯂꯩꯔꯝ ꯃꯤꯀꯥꯟꯗ ꯑꯏ ꯕꯣꯜ ꯁꯥꯟꯅꯕꯗ ꯃꯥꯅꯠꯇ ꯃꯇꯣꯝꯇ ꯁꯥꯟꯅꯕꯗ ꯕꯣꯜꯌ‌ꯦ ꯅ‌ꯦꯠꯇꯗ ꯐꯨꯖꯟꯕꯗ ꯁꯥꯟꯕꯨꯗꯤ ꯍꯩꯇꯦ ꯍꯥꯏꯕꯗꯤ ꯅꯠꯇꯕꯀꯣ ꯍꯌꯦꯌꯦ ꯑꯃꯨꯛ ꯑꯃꯨꯛ ꯀꯩ ꯍꯥꯏꯅꯤ ꯑ ꯃꯀꯣꯛꯇꯣ ꯈꯤꯇꯪ ꯈꯟꯊꯕ ꯋꯥꯠꯄ ꯍꯥꯏꯒꯗ꯭ꯔꯥ ꯑꯗꯨꯝ ꯁꯦꯔꯥꯟ ꯇꯨꯔꯥꯟ ꯍꯦꯛꯇ ꯇꯧꯔꯛꯄꯅꯦꯕ
ꯑꯗꯨꯅꯦ ꯑꯩ ꯃꯥ ꯂꯩꯃꯤꯟꯅꯩ ꯃꯇꯝꯗꯅꯦ ꯃꯥꯒ ꯁ ꯁꯥꯟꯅꯕꯁꯦ ꯁꯨꯝ ꯂꯩꯃꯤꯟꯅꯔꯕꯅꯤꯅ ꯅꯨꯡꯉꯥꯏꯇꯦꯅ ꯑꯩꯁꯨ ꯚꯣꯂꯤꯕꯣꯜꯗꯣ ꯀꯦꯝ ꯈꯪꯕ ꯍꯧꯔꯛꯄ ꯅꯠꯇꯦꯕ ꯑꯩꯈꯣꯏꯗꯤ ꯚꯣꯂꯤꯕꯣꯜꯁꯦ ꯚꯣꯂꯤꯕꯣꯜ ꯁꯥꯟꯅꯩꯕꯨꯗꯤ ꯈꯪꯕ ꯅꯤꯌꯣꯝꯅ ꯀꯥꯅꯣꯟ ꯀꯔꯤ ꯗ ꯃꯤ ꯀꯌꯥ ꯁꯥꯟꯅꯩꯕꯨ ꯈꯪꯗꯕꯤꯅꯦꯕ ꯑꯗ ꯃꯥꯅ ꯁꯨꯝ ꯂꯩꯃꯤꯟꯅꯕꯗꯩ ꯈꯪꯉ‌ꯦ ꯃꯤ ꯇꯔꯨꯛ ꯇꯔꯨꯛ ꯁꯥꯟꯅꯩ ꯑꯗꯨꯒ ꯁꯨꯃꯥꯏ ꯁꯨꯃꯥꯏꯅ ꯔꯣꯇꯦꯁꯟ ꯆꯠꯂꯤ ꯑꯗꯨꯒ ꯃꯃꯥꯡ ꯂꯩꯕ ꯁꯤꯁꯤꯅ ꯈ꯭ꯋꯥꯏ ꯚꯣꯂꯤꯕꯣꯜ ꯁꯥꯟꯅꯕꯗ ꯈ꯭ꯋꯥꯏ ꯃꯔꯨ ꯑꯣꯏꯕ ꯃꯤꯁꯦ ꯁꯦꯇꯔꯅꯤ ꯀꯣ ꯃꯥꯅ ꯐꯖ ꯐꯖꯅ ꯄꯤꯔꯒ ꯁꯦꯝꯗꯣꯏꯅꯤꯒ ꯍꯥꯏꯗꯨꯗꯤ ꯃꯥꯒ ꯂꯩꯃꯤꯟꯅꯔꯕ ꯃꯇꯨꯡꯗ ꯈꯪꯉꯛꯄꯅꯦꯕ
ꯑꯣ
ꯑꯗꯨꯗꯩꯗꯤ ꯃꯥꯅ ꯀꯩꯅꯣ ꯇꯧꯔ‌ꯦ ꯃꯥꯒ ꯁꯨꯝ ꯃꯥꯅ ꯑꯗꯨꯃꯥꯏꯅ ꯃꯅꯤꯄꯨꯔꯗ ꯐꯥꯎꯕ ꯄ꯭ꯂꯦꯌꯥꯔꯁꯦ ꯑꯩꯅꯤꯒ ꯍꯥꯏꯕ ꯑꯩꯁꯦ ꯕꯜ ꯌꯦꯡꯕ ꯆꯠꯂꯦꯕ ꯃꯥꯗꯣ ꯃꯈ꯭ꯔꯥ ꯑꯩ ꯒꯥꯔꯤꯒ ꯂꯩꯇꯔꯤꯉꯩꯗ
ꯑꯝ
ꯕꫭꯟꯁꯤꯅ ꯁꯨꯡ ꯊꯣꯏ ꯊꯣꯏꯗꯕ ꯁꯨꯡꯊꫭꯏ ꯊꫭꯏꯗꯕ ꯑꯗꯨꯝ ꯐꯥꯏꯅꯜꯁꯤꯗ
ꯑꯣ ꯐꯥꯏꯅꯦꯜꯗ ꯑꯗꯨꯝ ꯆꯪꯕ
ꯐꯥꯏꯅꯦꯜꯗ ꯑꯗꯝ ꯆꯪꯕ ꯑꯗꯨꯒ ꯋꯥꯟ ꯗꯦ ꯁꯥꯟꯅꯕꯁꯤꯅꯅꯦ ꯑꯗꯨꯝ ꯃꯤ ꯑꯗꯨꯝ ꯐꯥꯏꯅꯦꯟꯗꯤ ꯆꯪꯉꯅꯤꯗꯅ ꯃꯤꯅ ꯑꯗꯨꯝ ꯄꯈꯥꯏꯕꯤꯔ ꯂꯥꯛꯄ ꯑꯗꯨꯝ ꯊꯋꯥꯏ ꯅꯨꯡꯉꯥꯏꯇꯦ ꯍꯥꯏꯔ ꯑꯗꯝ ꯂꯨꯄꯥ ꯆꯥꯝꯃꯉꯥ ꯑꯃ ꯂꯤꯁꯤꯡ ꯄꯤꫪꯛꯄꯗꯣ ꯑ ꯍꯦꯛꯇ ꯑꯩꯈꯣꯏꯒꯤ ꯂꯧ ꯌꯩꯈꯤꯕꯅ ꯐꯩꯌꯦꯃꯤ ꯃꯣꯏ ꯉꯥꯛꯇꯥ ꯑꫭꯏꯔ꯭ꯁꯨ ꯆꯠꯂ ꯄꯣꯊꯥꯏꯗꯅ ꯂꯧ ꯌꯩꯕꯗꯤ
ꯑꯥ
ꯄꯨꯔ ꯑꯩꯈꯣꯏꯒꯤ ꯐꯨꯒꯥꯏꯅꯍꯜꯂꯒ ꯌꯦꯟ ꯀꯥꯎꯅꯍꯟꯕꯒꯤ ꯃꯑꯣꯡꯗ ꯐꯨꯒꯥꯏꯅꯍꯜꯂꯤ ꯄꯨꯡ ꯈꯔꯗꯨꯗ
ꯑꯥ
ꯑꯗꯨ ꯂꯨꯄꯥ ꯂꯤꯁꯤꯡ ꯑꯃ ꯄꯤꯔꯒꯥ ꯊꯥꯗꯣꯔꯛꯑꯦ
ꯑꯁ ꯂꯣꯏꯔꯦꯍ‌ꯦ
ꯑꯗꯨꯒ ꯊꯥꯎ ꯕꯣꯔꯥꯒꯁꯦ ꯑꯩꯈꯣꯏꯅ ꯑꯗꯨꯝꯈꯨꯟꯕ ꯅꯠꯇꯦꯀꯣ ꯑꯩꯈꯣꯏꯅ ꯑꯗꯨꯝ ꯄꯨꯊꯣꯛꯄꯤꯔ ꯆꯠꯂꯤꯅꯤꯀꯣ
ꯑꯥ
ꯊꯋꯥꯏ ꯅꯨꯡꯉꯥꯏꯇꯦ ꯍꯥꯏꯔꯒ ꯑꯗꯨꯝ ꯀꯩꯅꯣꯗꯣ ꯀꯣꯛ ꯉꯥꯎ ꯍꯤꯗꯥꯛꯇꯣ ꯑꯗꯨ ꯊꯛꯆꯜꯂ ꯑꯗꯨꯝ ꯍꯜꯂꯛꯄ
ꯁꯨꯃꯥꯏꯅ ꯇꯧꯕꯅꯦ ꯚꯣꯂꯤꯕꯣꯜ ꯁꯥꯟꯅꯕꯁꯦ
ꯑꯥ
ꯑ ꯃꯤ ꯇꯔꯨꯛ ꯇꯔꯨꯛ ꯁꯅꯩꯌꯦ
ꯑꯥ
ꯑꯗꯨꯕꯨ ꯇꯤꯝ ꯑꯃꯒꯤ ꯆꯪꯗꯕ ꯌꯥꯗꯕꯗꯤ ꯑꯥ ꯃꯤ ꯇꯔꯥꯅꯤꯊꯣꯏꯅ ꯁꯦꯠ ꯁꯦꯠ ꯁꯥꯕꯅꯦꯕ ꯑ ꯄ꯭ꯂꯦ ꯊꯣꯛꯀꯥꯟꯗꯗꯤ ꯃꯤ ꯇꯔꯨꯛ ꯈꯛꯇꯅꯦꯕ ꯊꯣꯛꯈꯤꯗꯣꯏꯁꯦ ꯃꯁꯤꯒꯤ ꯎꯝ ꯗ ꯊꯣꯛꯄꯁꯤꯗ ꯇꯤꯝ ꯑꯃꯗ ꯁꯔꯨꯛ ꯌꯥꯒꯗꯧꯕ ꯃꯤꯁꯤ ꯕꯣꯏꯟ ꯀꯥꯞꯄ ꯍꯥꯏ ꯃꯌꯥꯝꯒꯤ ꯕꫭꯟ ꯈ꯭ꯋꯥꯏꯗꯒꯤ ꯃꯔꯨ ꯑꯣꯏꯁꯦ ꯕꫭꯟ ꯀꯥꯞꯄꯁꯤꯅꯦꯕ
ꯑꯥ
ꯀꯥꯞꯄ ꯃꯤꯁꯦ ꯂꯣꯏꯅ ꯁꯦꯝꯃꯛꯛꯇꯣꯏꯅꯦꯆꯦ ꯕꯣꯜꯁꯦ ꯃꯥꯥꯏ ꯃꯀꯣꯟꯅ ꯑꯗꯨꯒꯤ ꯄ꯭ꯂꯦꯗꯣ ꯂꯣꯏ ꯁꯥꯟꯅꯗꯣꯏꯅꯦꯕ
ꯑꯥ
ꯑꯗꯒꯤꯗꯤ ꯕꯣꯟ ꯖꯣꯟ ꯅꯝꯕꯔ ꯋꯥꯟ ꯍꯥꯏꯕ ꯑꯃ ꯂꯩꯔꯦ
ꯑꯥ ꯑꯗꯣ ꯖꯣꯟ ꯅꯝꯕꯔ ꯋꯥꯟ ꯍꯥꯏꯁꯦ ꯑ ꯔꯥꯏꯠꯇ ꯑꯣꯏꯗꯣꯏꯔꯕ ꯔꯥꯏꯠꯇ ꯂꯩꯕꯗꯣ
ꯑ ꯑꯥ ꯅꯠꯇꯦ ꯍꯣꯏ ꯔꯥꯏꯇ ꯂꯩꯕꯗꯨꯣ ꯑꯣꯏꯗꯣꯏꯅꯤ ꯔꯥꯏꯇ ꯌꯦꯛꯇ ꯆꯣꯠꯂꯝꯕ ꯋꯥꯗꯤ ꯐꯣꯔꯠ ꯑꯃ ꯂꯩꯔꯅꯤ
ꯑꯥ
ꯃꯁꯤꯗ ꯁꯥꯟꯅꯀꯥꯟꯗ ꯃꯁꯤꯒꯤ ꯕꯣꯂꯤꯕꯣꯜ ꯍꯥꯏꯔꯤꯕ ꯃꯁꯥꯟꯅ ꯑꯁꯤꯗ ꯁꯥꯟꯅꯕꯗ ꯆꯪꯗꯕ ꯌꯥꯗꯕꯁꯤ ꯄꯣꯏꯟ ꯀꯥꯞ ꯆꯞꯄ ꯃꯤ ꯑꯃ ꯆꯪꯉꯅꯤ ꯑꯩꯈꯣꯏꯒꯤ ꯑꯊꯨꯕꯤ ꯆꯪꯕꯅ ꯕꯣꯟꯁꯦꯠ ꯅꯦꯠꯇꯒꯤ ꯈꯤꯇꯪꯗ ꯆꯠ ꯂꯥꯡꯅꯗꯤ ꯈꯜꯍꯜꯂꯒ ꯐꯨꯕ ꯄꯕꯣꯏꯠ ꯑꯃ ꯂꯩꯕ ꯔꯥꯏꯖꯤꯡ ꯑꯅ ꯎꯝ ꯁꯤꯅ ꯃꯌꯥꯏ ꯁꯥꯟꯅꯕ ꯀꯧꯋꯦꯕ
ꯃꯤꯊꯜ ꯁꯥꯟꯅꯕ ꯀꯥꯡꯁꯤꯅ ꯐꯨꯒꯥꯏꯗꯣꯏꯕ ꯑꯗꯨꯅ
ꯎꯝ ꯅꯪꯒꯤꯗꯤ ꯑꯋꯥꯡꯕꯤ ꯑꯁꯨꯝ ꯖꯣꯟ ꯖꯣꯟ ꯁꯥꯟꯅꯕ ꯍꯥꯏꯁꯤꯅ ꯐꯣꯟꯁꯦ ꯋꯥꯡ ꯋꯥꯡꯅ ꯀꯥꯞꯈꯠꯂꯒ ꯐꯨꯒꯥꯏꯔꯛꯇꯣꯏꯅꯦꯕ
ꯎꯨꯝ ꯍꯥꯏꯕꯣꯟꯜꯗ
ꯎꯝ ꯃꯤꯒꯤ ꯕ꯭ꯂꯣꯛ ꯀꯌꯥ ꯈꯟꯕꯗ ꯂꯣꯏꯅ ꯏꯔꯒ ꯐꯨꯒꯥꯏ ꯉꯝꯕ ꯃꯤꯈ ꯇꯧꯅꯦꯕ
ꯑꯣ
ꯑꯗꯒꯤꯗꯤ ꯁꯨꯃꯥꯏꯅ ꯃꯣꯏ ꯑꯅꯤ ꯑꯅꯤ ꯖꯣꯟ ꯑꯅꯤ ꯃꯌꯥꯏ ꯁꯥꯟꯅꯕ ꯑꯅꯤ ꯒꯣꯟꯆꯥꯄ ꯑꯃ ꯂꯤꯄ꯭ꯔꯣ ꯑꯃ ꯂꯤꯄ꯭ꯔꯣ ꯑꯩꯅ ꯃꯌꯥꯝꯒ ꯂꯦꯡꯅꯔꯤꯕ ꯐꯨꯔꯤꯠꯇꯨꯒꯤ ꯃꯆꯨꯗꯤ ꯃꯥꯟꯅꯔꯔꯣꯏꯕꯀꯣ
ꯎꯝ
ꯃꯥꯅ ꯗꯤꯕ꯭ꯔꯣꯖꯤꯅꯗꯤ ꯃꯃꯥꯡꯗ ꯀꯥꯈꯠꯂꯒ ꯄꯣꯏꯟ ꯊꯥꯕ ꯌꯥꯗꯦ
ꯑꯥ
ꯃꯅꯤꯡꯗ ꯕ ꯐꯥꯅꯕ ꯂꯩꯍꯟꯕꯅꯦꯕ ꯃꯥꯁꯦ
ꯑꯣ ꯕꯣꯜ ꯑꯣꯛꯅꯕ ꯈꯛꯇ
ꯑꯥ ꯃꯥꯒꯤ ꯔꯨꯜꯗ ꯌꯥꯝ ꯂꯩꯗ ꯔꯨꯜ ꯌꯥꯝ ꯂꯩꯔꯤꯗꯤ ꯈꯩꯅꯩꯅꯣ ꯇꯧ ꯚꯥꯏ ꯇꯥꯏ
ꯑꯥ
ꯍꯧꯖꯦ ꯁꯥꯟꯅꯕ ꯃꯇꯝꯗ ꯑꯍꯥꯟꯕ ꯃꯤ ꯑꯍꯨꯝ ꯃꯊꯛꯇ ꯀꯥꯒꯅꯦꯕꯀꯣ ꯐꯥꯔꯁꯀꯤ ꯑꯩꯈꯣꯏꯒꯤ ꯑꯩꯈꯣꯏꯒꯤ ꯕꯣꯂꯤꯕꯣꯟꯒꯤ ꯀꯠꯇ ꯊ꯭ꯔꯤ ꯃꯤꯇꯔ ꯑꯃ ꯁꯤꯛꯁ ꯃꯤꯇꯔ ꯑꯃ ꯊ꯭ꯔꯤ ꯃꯤꯇꯔꯁꯤꯅ ꯑꯩꯈꯣꯏꯅ ꯑꯦꯇꯦꯛ ꯂꯥꯏꯔꯦꯅ ꯍꯥꯏꯅꯩꯌꯦꯕ
ꯑ ꯑꯥ
ꯑ ꯁꯨꯝ ꯑꯦꯇꯦꯛꯒ ꯂꯥꯟꯁꯤꯗ ꯐꯥꯔꯁ ꯃꯤ ꯑꯍꯨꯝ ꯑꯦꯇꯔꯂꯥꯏꯁ ꯃꯅꯨꯡꯁꯤꯗ ꯂꯩꯕ ꯌꯥꯏꯑꯕꯀꯣ
ꯎ
ꯑꯍꯨꯝꯁꯤꯅ ꯃꯅꯨꯡꯗ ꯂꯩꯕ ꯃꯇꯝꯗ ꯃꯈꯥꯗꯒꯤ ꯃꯤꯁꯤꯅ ꯑꯦꯇꯦꯛ ꯂꯥꯟꯒꯤ ꯃꯅꯨꯡꯗ ꯆꯪꯉꯒ ꯕꯜ ꯐꯨꯕ ꯌꯥꯗꯦ ꯗꯤ ꯑꯦꯇꯅ ꯀꯗꯤ ꯑꯦꯇꯔ ꯂꯥꯏꯟꯒꯤ ꯃꯄꯥꯟꯗꯒꯤ ꯃꯥꯅ ꯆꯣꯡꯉꯒ ꯐꯨꯔꯛꯄꯗꯤ ꯌꯥꯏ ꯑꯗꯨꯒꯤ ꯂꯥꯏꯟꯗꯨꯒꯤ ꯃꯅꯨꯡꯗ ꯆꯪꯉꯒ ꯆꯣꯡꯕꯗꯤ ꯌꯥꯗꯦ ꯏꯇꯦꯛ ꯂꯥꯏꯟꯒꯤ ꯂꯥꯏꯟꯗꯨꯒꯤ ꯋꯥꯡꯕꯗꯒꯤ ꯆꯥꯝꯃꯉꯥ ꯐꯨꯕ ꯑꯣꯏꯗꯤ ꯌꯥꯏꯑꯕ ꯎꯝ ꯑ ꯑꯗꯨꯒ ꯑꯩꯈꯣꯏꯒꯤ ꯕꯣꯏꯟ ꯀꯥꯞꯄꯤꯕ ꯅꯤꯄꯥ ꯁꯦꯇꯔꯁꯤꯅꯁꯨ ꯃꯥꯁꯤ ꯃꯃꯥꯡꯗ ꯂꯩꯔꯀꯥꯟꯗꯕꯨꯗꯤ ꯃꯥꯁꯨ ꯆꯣꯡꯉꯒ ꯄꯣꯟ ꯊꯥꯕ ꯑꯣꯏꯒꯦꯔꯥ ꯆꯣꯡꯉꯒ ꯀꯥꯞꯄ ꯂꯣꯏ ꯌꯥꯏꯑꯕ ꯑꯗꯨꯒ ꯃꯥꯅ ꯃꯅꯤꯡꯗ ꯂꯩꯔꯕ ꯃꯇꯝꯗ ꯃꯃꯥꯡꯗ ꯀꯥꯔꯁꯨ ꯕꯣꯟꯁꯦ ꯆꯣꯡꯉꯒ ꯀꯥꯞꯄ ꯆꯣꯡ ꯊꯥꯗꯤ ꯀꯩ ꯌꯥꯗ꯭ꯔꯦ ꯃꯥꯗꯤ
ꯍꯣꯏꯅꯦ ꯑꯗꯨꯅꯤꯅꯦ ꯑꯗꯣ ꯅꯪꯒꯤ ꯑꯍꯟꯗꯣ
ꯎꯝ
ꯕꯣꯜ ꯁꯥꯟꯅꯔ ꯀꯥꯟꯗꯅꯦ ꯂꯨꯗ ꯂꯨꯁꯟꯅꯀꯥꯟꯗ ꯃꯀꯣꯛꯇꯣ ꯑꯃꯨꯛ ꯉꯥꯎꯕ ꯈꯪꯗꯦꯕ ꯃꯥꯗꯣ
ꯎꯝ
ꯕꯣꯟꯁꯦ ꯑꯃꯨꯛꯨ ꯃꯨꯛꯁꯨ ꯁꯣꯛꯍꯜꯂꯛꯄ ꯍꯥꯏꯇꯥꯔꯦ ꯀꯥꯞꯀꯗꯕ ꯃꯤꯗꯣ ꯐꯖꯕꯗꯣ ꯀꯥꯞꯄꯛꯇꯕ ꯍꯥꯏꯇꯥꯔꯦ ꯀꯥꯞꯊꯣꯛꯀꯥꯟꯗ ꯑꯃꯨ ꯀꯥꯞꯄ ꯈ ꯈꯨꯗꯧꯁꯦ ꯁꯥꯎꯒꯠꯄ ꯌꯥꯎꯋꯦꯕ
ꯑꯁꯤ
ꯑꯗꯨꯅꯤꯇ